ꯍꯜꯂꯣ ꯍꯜꯂꯣ
ꯍꯜꯂꯣ ꯇꯥꯗꯕ꯭ꯔꯣ
ꯍꯣꯏ ꯇꯥꯏꯌꯦ ꯇꯥꯏꯌꯦ
ꯑꯩꯅ ꯇꯧꯔꯛꯄꯗꯤ ꯌꯥꯕ ꯃꯥꯜꯂꯦ
ꯈꯪꯗꯅꯦ ꯈꫭꯏ ꯅꯦꯠꯋꯥꯛꯅꯔ ꯑꯩ ꯑꯩꯒꯤꯁꯤ ꯒ꯭ꯌꯥꯟ ꯇꯥꯗ꯭ꯔꯦ꯫
ꯑꯇꯣꯞꯄꯒ ꯋꯥꯏꯁꯅꯥꯕꯗꯤ ꯀꯩꯁꯨ ꯂꯩꯇꯦꯕ ꯕꯤꯖꯤꯗꯤ ꯂꯩꯇꯦꯕ ꯑꯗꯨꯒ
ꯑꯣ
ꯀꯃꯥꯏꯅ ꯇꯧꯏꯖꯥꯠꯅꯣ ꯈꯪꯗꯦ
ꯍꯣꯏ ꯑꯗꯨ ꯃꯔꯛ ꯃꯔꯛꯇ ꯃꯣꯏ ꯑꯗꯨꯝ ꯌꯥꯗꯕꯁꯨ ꯌꯥꯎꯕꯁꯨ ꯍꯥꯎꯕꯅꯦꯀꯣ ꯑꯗꯣ ꯆꯥꯛꯇꯤ ꯆꯥꯕꯤꯔꯕꯣ ꯁꫭꯝꯗꯤ ꯆꯥꯛꯇꯤ ꯆꯥꯔꯕꯣ
ꯑꯥ ꯆꯥꯔꯦ ꯆꯥꯛ ꯌꯥꯝ ꯇꯞꯅ ꯇꯥꯏꯌꯦ ꯈꯣꯟꯖꯦꯜꯗꯣ
ꯑꯣ ꯑꯩꯁꯦ ꯀꯟꯅꯗꯤ ꯍꯥꯏꯕꯅꯦꯕꯀꯣ ꯑꯗꫭ ꯀꯔꯤ ꯑꯣꯏꯖꯥꯠꯅꯣ꯫
ꯎꯝ ꯇꯥꯕꯨꯗꯤ ꯇꯥꯕ
ꯎꯝ ꯑꯣ ꯍꯣꯏ ꯑꯗꯨꯝ ꯑꯩ ꯀꯟ ꯀꯟꯅ ꯑꯗꯨꯝ ꯍꯥꯏꯖꯔꯛꯑꯒꯦ
ꯅꯪꯗꯤ ꯆꯥꯛ ꯆꯥꯔꯕꯣ
ꯍꯣꯏ ꯆꯥꯔꯦ꯫
ꯎꯝ
ꯆꯥꯔꯒ ꯑꯗꯨꯝ ꯉꯥꯏꯍꯥꯛ ꯍꯛꯆꯤ ꯂꯥꯡꯕ ꯑꯣꯏꯅ ꯐꯝꯃꯝꯃꯤꯅꯦ꯫
ꯑꯩꯁꯨ ꯑꯗꯨꯃꯥꯏꯅ ꯇꯧꯏꯅꯦ ꯆꯥꯔꯦ ꯑꯩꯈꯣꯏꯁꯨ꯫
ꯎꯝ ꯅꯣꯏꯔꯣꯝꯗ ꯅꯣꯡ ꯇꯥꯕ꯭ꯔꯣ ꯍꯧꯖꯤꯛꯁꯦ꯫
ꯇꯥꯗꯤꯌꯦ꯫
ꯑꯣ
ꯉꯁꯥꯏ ꯑꯌꯨꯛꯇꯤ ꯌꯥꯝ ꯇꯥꯔꯝꯃꯦꯕ ꯅꯣꯡꯗꯣ꯫
ꯑꫭ
ꯑꯗꯨꯒ ꯅꯨꯡꯗꯥꯡꯋꯥꯏꯔꯝꯗꯗꯤ ꯅꯨꯡꯁꯥ ꯌꯥꯝ ꯁꯥꯈꯤ ꯑꯗꯨꯒ ꯍꯧꯖꯤꯛꯇꯤ ꯀꯩꯁꯨꯝꯇ ꯇꯧꯗ꯭ꯔꯦ꯫
ꯑꯁꯤꯒꯤ ꯋꯦꯗꯔꯁꯦ ꯀꯣ ꯅꯣꯡ ꯑꯃꯨꯛꯇ ꯅꯨꯡꯁꯥ ꯑꯃꯨꯛ ꯁꯥ ꯐꯤ ꯐꯧꯅꯤꯉꯥꯏ ꯐꯤ ꯂꯧꯁꯤꯟꯅꯤꯉꯥꯏ ꯆꯦꯟ ꯆꯦꯟꯊꯣꯛ ꯆꯦꯟꯁꯤꯟ ꯇꯧꯕꯗ ꯊꯕꯛ ꯑꯃꯅꯤ ꯉꯁꯤ ꯑꯩ
ꯃꯥꯅꯦ ꯑꯗꯨꯃꯥꯏꯅ ꯇꯧꯋꯦ ꯅꯨꯡꯁꯥ ꯑꯃꯨꯛ ꯀꯟꯅ ꯑꯃꯨꯛ ꯁꯥꯒꯠꯂꯛꯑꯒ ꯑꯃꯨꯛ ꯅꯣꯡꯃꯨꯛ ꯆꯨꯁꯟꯂꯛꯄꯁꯦ
ꯑꯥꯎ ꯑꯁꯦꯡꯕ
ꯑꯩꯁꯨ ꯅꯣꯛꯈꯔꯒꯛ ꯊꯨꯡꯉꯤꯅꯦ ꯁꯤꯒꯤ ꯅꯣꯡ ꯅꯨꯡꯁꯤꯠ ꯐꯤꯕꯝꯁꯤꯗ
ꯎꯝ
ꯆꯥꯕ ꯊꯛꯄꯒꯨꯝꯕꯁꯨ ꯀꯣ ꯀꯔꯤ ꯍꯥꯏꯁꯤꯔ ꯐꯖꯅ ꯆꯥꯗ꯭ꯔꯗꯤ ꯑꯗꯨꯝ ꯑꯥ ꯀꯃꯥꯏꯅ ꯍꯥꯏꯗꯣꯏꯅꯣ ꯈꯣꯡ ꯍꯥꯝꯕꯒꯨꯝꯕꯗ ꯇꯧꯔꯛꯄꯗꯣ
ꯎꯝ
ꯑꯗꯨꯃꯥꯏꯅ ꯇꯧꯕꯅꯦꯕ ꯍꯟꯗꯛꯀꯤ ꯋꯦꯗꯔꯁꯦ ꯀꯩ ꯃꯊꯦꯜ ꯆꯥꯕꯤꯔꯒꯦ ꯉꯁꯤꯒꯤꯗꯤ꯫
ꯉꯁꯤ ꯈꯥꯃꯦꯟ ꯁꯤꯟꯕꯤ ꯊꯣꯡꯉꯦ꯫
ꯑꯣ
ꯁꯣꯝꯒꯤ ꯅꯣꯏꯒꯤꯗꯤ ꯀꯩ ꯌꯦꯟꯖꯥꯡ ꯆꯥꯔꯒꯦ꯫
ꯑꯩꯁꯦ ꯉꯁꯤꯁꯦ ꯆꯝꯐꯨꯠ ꯑꯃ ꯑꯗꯨꯒ ꯀꯥꯡꯍꯥꯎ ꯑꯃ ꯑꯗꯨꯝ ꯏꯁꯝ ꯁꯝꯅ ꯂꯣꯏꯁꯤꯜꯂꯦ ꯉꯁꯤꯗꯤ
ꯎꯝ ꯆꯝꯐꯨꯀ ꯀꯥꯡꯉꯧꯒ ꯑꯗꯨꯝ ꯄꯛꯅꯕꯅꯤꯗ ꯍꯥꯎꯒꯅꯤ
ꯎꯝ ꯍꯥꯎꯣꯏ ꯑꯗꯣ ꯉꯁꯤꯗꯤ ꯀꯩꯀꯩ ꯇꯧꯔꯒꯦ ꯅꯪꯗꯤ ꯉꯁꯤꯁꯦ ꯀꯩ ꯀꯩ ꯇꯧꯔꯒꯦ ꯍꯥꯏꯕ ꯑꯗꯨꯝ ꯌꯨꯝꯒꯤ ꯊꯕꯛꯀꯨꯝꯕ ꯆꯠꯊꯣꯛꯄꯒꯨꯝꯕ
ꯑꯣ ꯉ ꯑꯩ ꯀꯩꯅꯣꯗ ꯆꯠꯂꯣꯏꯌꯦ ꯗꯥꯏꯔꯦꯛ ꯑꯦꯛꯇꯣꯔꯦꯠ ꯑꯣꯐ ꯑꯥꯔꯠ ꯑꯦꯟ ꯀꯜꯆꯔꯒꯤ ꯗꯤꯄꯥꯔꯠꯃꯦꯟꯗ ꯑꯗꯨ ꯆꯠꯂꯣꯏꯌꯦ
ꯑꯣ
ꯀꯅꯣꯕꯤ ꯑꯃ
ꯌꯦꯕ
ꯊꯕꯛ ꯃꯆꯥ ꯊꯥꯖꯤꯟꯕꯅꯦꯕ ꯀꯣꯍꯣꯏ ꯀꯧꯔꯛꯄꯒꯤ ꯂꯥꯏꯕ꯭ꯔꯦꯔꯤꯒꯤ ꯀꯥꯎꯟꯇꯔ ꯑꯦꯇꯦꯟꯗꯦꯟꯒꯤꯗ ꯊꯥꯖꯟꯕꯅꯦ ꯑꯩꯅ ꯌꯦꯡꯒꯦꯅ ꯁꯨꯝ ꯑꯗꯨ ꯑꯦꯟꯃꯤꯀꯥ ꯂꯧꯕ ꯆꯠꯂꯨꯕꯅꯦ ꯅꯣꯡꯁꯨ ꯐꯖꯅ ꯑꯗꯨꯝ ꯆꯨꯈ꯭ꯔꯦ ꯑꯩꯅ ꯆꯠꯄ ꯇꯥꯏꯃꯤꯡꯗꯣ
ꯑꯗꯣ ꯑꯇꯣꯞꯄꯗꯤ ꯇ꯭ꯔꯥꯏ ꯇꯧꯗꯕ꯭ꯔꯣ ꯍꯥꯏꯕꯗꯤ ꯁꯤ ꯈꯛꯇꯪ ꯑꯣꯏꯗꯣꯏꯔꯥ ꯊꯕꯛꯀꯤꯁꯦ
ꯑꯇꯣꯞꯄ ꯍꯥꯏꯁꯦ
ꯀꯩꯅꯣꯒꯤꯕꯨꯗꯤ ꯊꯥꯖꯤꯟꯈꯤꯕꯅꯦꯕ ꯀꯨꯏꯗꯤ ꯀꯨꯏꯔꯦ ꯇꯨ ꯊꯥꯎꯖꯟ ꯇ꯭ꯋꯦꯟꯇꯤ ꯐꯥꯏꯚꯇ ꯑꯣꯏꯔ ꯃꯥꯜꯂꯦ ꯑꯦꯝ ꯄꯤ ꯑꯦꯁ ꯁꯤꯅ ꯂꯧꯕ ꯑꯃ ꯀꯣꯂꯦꯖ ꯑꯣꯖꯥꯒꯤ ꯊꯥꯖꯤꯟꯕꯅꯦꯕ
ꯑꯣ
ꯑꯗꯨꯗꯤ ꯃꯋꯥꯥ ꯃꯄꯥꯎ ꯇꯥꯈꯤꯗ꯭ꯔꯦꯗ ꯈꯪꯗꯦ ꯒꯚꯔꯃꯦꯟꯒꯤ ꯊꯕꯛꯁꯤ ꯀꯌꯥ ꯑꯣꯏꯔꯝꯗꯦꯗ
ꯃꯣꯏꯁꯦ ꯐꯖꯅ ꯇꯧꯒꯗꯕꯩ ꯇꯥꯏꯞꯀ ꯇꯧꯔꯒ ꯂꯥꯁ ꯗꯦꯠꯁꯦ ꯁꯥꯡꯗꯣꯛ ꯈꯜꯂꯒ ꯁꯪꯗꯣꯛꯍꯜꯂꯒ ꯌꯥꯝ ꯅꯩꯔꯛꯀꯗꯕꯒ ꯌꯥꯝ ꯃꯥꯜꯂꯦꯕ ꯃꯣꯏꯒꯤꯁꯦ ꯑꯗꯨꯒ ꯂꯥꯁ ꯗꯦꯠꯁꯦ ꯍꯥꯏꯦꯛ ꯂꯣꯏꯁꯤꯜꯂꯒ ꯃꯅꯝ ꯄꯥꯎ ꯉꯝꯗꯦ ꯍꯥꯏꯔꯤꯁꯦ ꯃꯣꯏꯁꯦ
ꯇꯧꯋꯦ ꯑꯗꯨꯃꯥꯏꯅ ꯀꯃꯥꯏꯅ ꯇꯧꯅꯣ ꯈꯪꯗꯦ ꯑꯩ ꯃꯃꯥꯡꯗ ꯑꯝꯇ ꯊꯥꯖꯟꯗꯦꯕ ꯁꯤꯒꯨꯝꯕꯁꯦ ꯍꯟꯇꯛ ꯈꯛꯇꯅꯦꯕ ꯍꯟꯇꯛ ꯁꯤꯒꯤ ꯀꯩꯅꯣꯁꯤꯁꯨ ꯇꯧꯏ ꯑꯥꯔꯠ ꯑꯦꯟ ꯀꯜꯆꯔꯒꯤꯁꯨ ꯑꯩꯅ ꯈꯜꯂꯤꯁꯤꯅ ꯃꯣꯏꯅ ꯂꯥꯁ ꯗꯦꯠ ꯁꯥꯡꯇꯣꯔꯛꯏꯁꯦ ꯃꯤ ꯌꯥꯝ ꯂꯥꯛ ꯇꯕꯒꯤ ꯇꯧꯔꯤ ꯃꯥꯜꯂꯦ ꯑꯩ ꯈꯪ ꯈꯜꯂꯤꯅꯤ ꯃꯤꯗꯤ ꯌꯥꯝ ꯂꯥꯛꯄ ꯃꯥꯜꯂꯦ ꯑꯗꯨꯒ
ꯑꯣ
ꯀꯃꯥꯏꯅ ꯇꯩꯅꯣ ꯈꯪꯗꯦ
ꯎꯄꯥꯏ ꯂꯩꯇꯦꯗ ꯑꯗꯨꯝ ꯁꯔꯀꯥꯔꯒꯤꯅꯦ ꯍꯥꯏꯔꯒ ꯑꯗꯨꯝ ꯇꯧꯕ ꯈꯛꯇ ꯉꯥꯏꯔꯦ ꯌꯥꯝ ꯊꯥꯖꯕ ꯂꯩꯔꯒ ꯃꯛꯇꯨꯗꯤ ꯅꯠꯇ꯭ꯔꯦ ꯍꯟꯗꯛꯀꯥꯟꯗꯤ
ꯃꯥꯅꯦ ꯑꯗꯨꯁꯨ ꯑ ꯉꯁꯤ ꯁꯤ ꯆꯠꯂꯨꯏꯗꯣ ꯑꯗꯨꯁꯨ ꯀꯟꯇ꯭ꯔꯦꯛꯀꯤꯅꯦꯕ ꯃꯣꯏꯗꯣ ꯆꯍꯤ ꯑꯝꯇꯪꯒꯤ ꯁꯨꯝ ꯌꯦꯡꯒꯦꯅ ꯇꯧꯕꯅꯤꯅ ꯌꯨꯝꯗ ꯂꯩꯔ ꯂꯥꯏꯔꯤꯛꯁꯨ ꯄꯥꯅꯤꯡꯗꯦ
ꯎꯝ
ꯈꯟꯖꯜꯂꯛꯑꯗꯤ ꯂꯥꯏꯕ꯭ꯔꯦꯔꯤꯒꯤꯅꯤ ꯂꯥꯏꯕ꯭ꯔꯦꯔꯤ ꯃꯅꯥꯛꯇ ꯈꯔ ꯂꯩꯔꯒ ꯄꯥꯅꯤꯡꯉꯛꯄ꯭ꯔ ꯌꯦꯡꯒꯦ ꯇꯧꯅꯦ
ꯑꯗꯣ ꯃꯣꯏꯁꯦ ꯑꯍꯥꯡꯕ ꯐꯝ ꯑꯍꯥꯡꯕ ꯍꯥꯏꯁꯤꯔꯥ ꯄꯣꯁꯄꯨꯗꯤ ꯌꯥꯝ ꯂꯩꯔꯝꯅꯤꯀꯣ ꯃꯣꯏꯒꯤꯁꯦ ꯃꯣꯏꯅ ꯀꯟꯇ꯭ꯔꯦꯛꯇ ꯄꯥꯡꯂꯧꯗ ꯂꯧꯔꯤꯁꯦ
ꯃꯥꯅꯦ
ꯃꯥꯅꯦ
ꯃꯣꯏꯗꯤ ꯄꯩꯁꯥꯗꯣ ꯈꯔ ꯇꯥꯟꯍꯧꯏ ꯌꯥꯏꯗꯅ ꯐꯣꯝꯒꯤ ꯄꯩꯁꯥꯃꯨꯛ ꯂꯧꯔꯅꯤ
ꯑꯁꯦꯡꯕ ꯐꯣꯝꯒꯤ ꯄꯩꯁꯥꯗꯗ ꯐꯩꯅꯥꯝꯗꯤ ꯈꯣꯝꯀꯜꯂꯝꯃꯅꯤ ꯃꯣꯏ ꯃꯤꯁꯨ ꯍꯥꯏꯐꯦꯠꯇꯤ ꯂꯥꯛꯑꯝꯅꯤ ꯍꯟꯗꯛꯇꯤ
ꯎꯝ ꯊꯕꯛ ꯐꯪꯗꯕ ꯃꯤꯁꯦ ꯌꯥꯝ ꯁꯥꯊꯤꯅ ꯂꯩꯔꯕꯅꯤꯅ
ꯎꯝ
ꯅꯨꯡꯉꯥꯏꯔꯦ ꯃꯣꯏ
ꯍꯩꯍꯥ ꯈꯪꯗ꯭ꯔꯦꯗ ꯑꯩꯈꯣꯏꯗꯤ ꯑꯗꯨꯝ ꯌꯥꯅ ꯌꯥꯅꯕ ꯑꯗꯣ ꯁꯣꯝꯅ ꯑꯃ ꯑꯦꯝ ꯄꯤ ꯑꯦꯁ ꯁꯤꯒꯤ ꯑꯣꯖꯥꯒꯤ ꯍꯥꯏꯕꯗꯣ ꯑꯗꯣ ꯁꯣꯝꯁꯦ ꯕꯤ ꯑꯦꯗ ꯕꯤ ꯑꯦꯗ ꯑꯦꯝ ꯑꯦꯗꯀꯨꯝꯕ ꯂꯣꯏꯕꯤꯔꯕ꯭ꯔꯣ ꯁꯣꯝꯁꯦ
ꯑꯩ ꯄꯤ ꯑꯩꯆ ꯗꯤ ꯇꯧꯔꯤꯕꯀꯣ ꯃꯅꯤꯄꯨꯔꯤꯗ ꯇꯧꯕꯅꯦꯕ ꯑꯗꯨ ꯅꯦꯠꯀꯨꯝꯕ ꯀ꯭ꯂꯤꯌꯔ ꯑꯣꯏꯔꯦ ꯏꯁꯂꯤꯠ ꯁ꯭ꯂꯦꯠꯀꯤ ꯇꯧꯔꯒ ꯊꯥꯖꯤꯟꯈꯤꯕꯅꯦ ꯅꯦꯠꯅ ꯀꯣꯟꯅ ꯊꯥꯖꯤꯟꯈ꯭ꯔꯕ ꯃꯇꯨꯡꯗ ꯀ꯭ꯂꯤꯌꯔ ꯑꯣꯏꯕꯅꯦꯕ
ꯎꯝ
ꯑꯗꯨꯝ ꯀꯨꯏꯗꯤ ꯀꯨꯏꯔꯦ ꯀꯨꯏꯃꯟꯈꯔꯦ ꯃꯣꯏ ꯑꯩ ꯄꯤ ꯑꯩꯆ ꯗꯤ ꯂꯣꯏꯕꯅ ꯍꯥꯟꯗꯣꯏꯅꯦ
ꯑꯗꯣ ꯀꯥꯏꯗ ꯇꯧꯕꯤꯒꯦ ꯁꯤꯁꯇꯔꯗꯤ ꯄꯤ ꯑꯩꯆ ꯗꯤꯁꯦ ꯑꯦꯝ ꯌꯨ
ꯑ ꯗꯤ ꯑꯦꯝꯗ ꯇꯧꯋꯦ
ꯑꯣ ꯅꯨꯡꯉꯥꯏꯕ꯭ꯔꯥ ꯗꯤ ꯑꯦꯝꯒꯤꯁꯦ
ꯅꯨꯡꯉꯥꯏꯇꯦꯗ
ꯍꯩꯍꯣ ꯈꯪꯗꯦꯗ ꯂꯥꯏꯔꯤꯛ ꯇꯝꯕꯁꯨ ꯅꯨꯡꯉꯥꯏ ꯇꯒꯨꯝ ꯁꯦꯟ ꯇꯥꯟꯕꯁꯨ ꯅꯨꯡꯉꯥꯏꯇꯒꯨꯝ ꯀꯔꯤ
ꯍꯤꯡꯕꯁꯦ ꯌꯥꯝ ꯂꯨꯁꯜꯂꯛꯏꯗ
ꯑꯁꯦꯡꯕ
ꯒꯚꯔꯃꯦꯟꯁꯤꯅ ꯑꯃ ꯇꯦꯛꯁꯇꯗ ꯎꯔ ꯂꯩꯌꯦꯕ ꯃꯣꯏ ꯃꯃꯤꯠꯁꯤꯗ
ꯎꯝ
ꯀꯅꯥꯒꯤ ꯑꯉꯥꯡ ꯄꯣꯛꯂꯛꯇ ꯉꯥꯏꯔꯤꯕꯗꯩ ꯍꯧꯔꯒ ꯍꯅꯨ ꯍꯅꯥꯗꯒꯤ ꯇꯦꯛꯁ ꯂꯧꯗꯣꯏ
ꯑꯁꯦꯡꯕꯅꯦ ꯑꯗꯣ ꯁꯤꯁꯇꯔꯅ ꯄꯤ ꯑꯩꯆ ꯗꯤ ꯇꯧꯕꯗꯣ ꯑꯗꯣ ꯆꯍꯤ ꯀꯌꯥꯗꯤ ꯁꯨꯔꯛꯑꯒꯦ ꯁꯤꯁꯇꯔꯅ ꯇꯧꯕꯁꯦ
ꯀꯨꯏꯗ꯭ꯔꯤꯌꯦ ꯊꯥ ꯇꯔꯨꯛ ꯈꯛꯇ ꯉꯥꯏꯔꯤ
ꯑꯣ ꯑꯣ ꯍꯟꯗꯛ ꯆꯍꯤꯒꯤ ꯍꯟꯗꯛ ꯆꯍꯤ ꯀꯣ ꯇꯨꯔꯗꯤ ꯎꯝ ꯑꯗꯣ ꯄꯤ ꯍꯩꯆ ꯗꯤꯒꯤꯁꯦ ꯑꯗꯨꯝ ꯃꯣꯏꯒꯤ ꯆꯪꯕ ꯃꯑꯣꯡꯒꯨꯝꯕꯁꯦ ꯁꯞꯖꯦꯛꯁꯦ ꯇꯣꯉꯥꯜꯂꯁꯨ ꯂꯣꯏ ꯃꯥꯟꯅꯕ꯭ꯔꯥ ꯍꯥꯏꯕꯗꯤ ꯑꯩ ꯈꯪꯗꯕꯒꯤ ꯍꯪꯕꯅꯦꯕꯀꯣ ꯑꯗꯣ ꯃꯣꯏ ꯆꯪꯕ ꯃꯑꯣꯡꯁꯦ ꯅꯦꯠꯀꯤ ꯃꯥꯔꯛꯀꯤ ꯃꯇꯨꯡ ꯏꯟꯅ ꯆꯪꯕ꯭ꯔꯥ ꯅꯠꯇ꯭ꯔꯒ ꯑꯗꯨꯝ ꯃꯤꯅ ꯍꯥꯏꯅꯕꯁꯦ ꯆꯨꯝꯕ꯭ꯔꯥ ꯆꯨꯝꯗꯕ꯭ꯔꯗꯤ ꯈꯪꯗꯦ ꯅꯦꯠ ꯊꯥꯗ꯭ꯔꯁꯨꯣꯏ ꯅꯦꯠ ꯊꯥꯗ꯭ꯔꯁꯨ ꯅꯦꯠ ꯀ꯭ꯂꯤꯌꯥꯂꯤꯌꯥꯔ ꯇꯧꯗ꯭ꯔꯁꯨ ꯍꯟꯗꯛꯀꯥꯟꯗꯤ ꯄꯤ ꯑꯩꯩꯆ ꯗꯤ ꯇꯧꯕ ꯌꯥꯏ ꯍꯥꯏ ꯑꯗꯣ ꯀꯌꯥ ꯐꯥꯎꯕ ꯆꯨꯝꯕꯅꯣ ꯆꯨꯝꯗꯕꯅꯣ ꯁꯤꯕꯣ
ꯎꯝ ꯗꯤ ꯑꯦꯝꯒꯤꯗꯤꯅꯦ ꯀ꯭ꯌꯨ ꯏꯗꯤꯗ ꯇꯧꯋꯦꯕꯀꯣ ꯍꯥꯏꯗꯤ ꯅꯦꯠ ꯀ꯭ꯂꯤꯌꯥꯔ ꯑꯣꯏꯗꯕ ꯃꯤꯁꯤꯡꯗꯣ ꯑꯗꯨꯗꯨꯒꯤ ꯇꯣꯉꯥꯟꯅ ꯑꯦꯛꯖꯥꯝ ꯑꯃ ꯂꯧꯗꯣꯏꯅꯦꯕ ꯀ꯭ꯌꯨ ꯏ ꯇꯤ ꯑꯅ ꯀ꯭ꯋꯥꯂꯤꯐꯥꯏꯌꯤꯡ ꯑꯦꯛꯖꯥꯝ ꯀ꯭ꯌꯨ ꯏ ꯇꯤ ꯇꯦꯁꯅ
ꯎꯝ
ꯑꯗꯨ ꯑꯗꯨꯗꯩꯗꯨꯗ ꯑꯃꯨꯛ ꯈꯔ ꯈꯪꯒꯠꯇꯣꯏꯅꯦꯕ ꯃꯣꯏꯅ ꯑꯗꯨꯒ ꯅꯦꯠ ꯐꯥꯎꯕ ꯃꯤꯁꯤꯡꯗꯨꯒ ꯍꯧꯖꯤꯛꯀꯤ ꯀ꯭ꯌꯨ ꯏ ꯇꯤꯗꯒꯤꯩ ꯈꯟ ꯀꯞꯄ ꯃꯤꯁꯤꯡꯗꯨꯒ ꯄꯨꯜꯂꯞꯅ ꯏꯟꯇꯔꯚꯤꯌꯨ ꯑꯃ ꯑꯃꯨꯛ ꯂꯧꯗꯣꯏꯅꯦꯕ ꯑꯗꯨꯒ ꯏꯟꯇꯔꯚꯤꯌꯨꯗꯨꯗ ꯃꯥꯏ ꯄꯥꯛꯄ ꯃꯃꯤꯁꯤꯡꯗꯣ ꯑꯗꯨꯁꯤꯡꯗꯣ ꯑꯃꯨꯛ ꯄ꯭ꯔꯤ ꯄꯤ ꯑꯩꯆ ꯗꯤꯒꯤ ꯀꯣꯁꯋꯥꯛ ꯑꯃꯨꯛ ꯌꯥꯎꯍꯟꯗꯣꯏꯕ ꯑꯗꯨꯒ ꯀꯣꯁꯋꯥꯛ ꯇꯣ ꯑꯗꯨꯒꯤ ꯑꯦꯛꯖꯥꯝꯗꯨ ꯑꯃꯨꯛ ꯄꯥꯁ ꯇꯧꯔꯀꯥꯟꯗ ꯄꯤ ꯑꯩꯆ ꯗꯤ ꯏꯁꯀꯣꯂꯔ ꯑꯗꯨꯝ ꯑꯣꯟꯕ ꯌꯥꯔꯦ
ꯑꯣ
ꯑꯗꯨꯃꯥꯏꯅ ꯇꯧꯋꯦ ꯑꯗꯨꯒ ꯑ ꯑꯦꯝ ꯌꯨꯒꯤꯅꯅꯦ ꯍꯥꯟꯅ ꯃꯃꯥꯡꯗ ꯀ꯭ꯌꯨ ꯏ ꯇꯤꯗꯣ ꯇꯧꯔꯝꯃꯦꯕ ꯅꯦꯠ ꯐꯥꯎꯗꯕ ꯀꯥꯡꯕꯨꯒꯤ
ꯎꯝ
ꯑꯗꯨꯒ ꯍꯟꯗꯛꯇꯩꯗꯤ ꯑꯗꯨ ꯀ꯭ꯌꯨꯋꯤꯇꯤꯗꯣ ꯂꯧꯊꯣꯛꯈ꯭ꯔꯦ ꯅꯦꯠ ꯐꯥꯎꯕ ꯀꯥꯡꯕꯨꯁꯤꯡꯗꯣ ꯑꯗꯨ ꯉꯥꯛ ꯇ ꯑꯣꯏꯅ ꯏꯟꯇꯔꯚꯤꯌꯨꯗꯣ ꯆꯪꯍꯜꯂꯦꯗꯅ ꯑꯗꯨꯒ ꯑꯗꯨꯗꯒꯤ ꯑꯗꯨꯝ ꯈꯜꯂꯦ ꯍꯟꯗꯛꯀꯤꯗꯤ ꯃꯤ ꯃꯌꯥꯝ ꯂꯧꯒꯤꯕ ꯑꯦꯝ ꯌꯨꯒꯤ ꯑꯩꯈꯣꯏ ꯗꯤꯄꯥꯔꯠꯃꯦꯟꯒꯤ ꯑꯣꯏꯅ ꯃꯅꯤꯄꯨꯔꯤꯒꯤ ꯃꯤ ꯍꯨꯝꯐꯨ ꯂꯧꯋꯦꯕ ꯑꯦꯝ ꯌꯨꯒꯤ
ꯎ ꯎꯝ
ꯅꯦꯠ ꯐꯥꯎꯕ ꯃꯤ ꯑꯌꯥꯝꯕꯅ ꯂꯣꯏ ꯈꯜꯂꯦꯕ
ꯎꯝ
ꯑꯗꯨꯒ ꯃꯌꯥꯝ ꯈꯜꯂꯤꯗꯨꯅ ꯀꯩꯒꯤꯅꯣ ꯍꯥꯏꯕꯗ ꯀꯣꯂꯦꯖꯀꯤ ꯑꯣꯖꯥꯖꯤꯡꯗꯣ ꯑꯗꯨ ꯃꯣꯏꯖꯨ ꯑꯦꯁꯤꯁꯇꯦꯟ ꯄ꯭ꯔꯣꯐꯦꯁꯔꯗꯨ ꯑꯣꯏꯔꯝꯅꯤꯅ ꯃꯣꯏꯒꯤ ꯃꯈꯥꯗꯖꯨ ꯏꯁꯀꯣꯂꯥꯔ‌ꯗꯣ ꯈꯔꯒ ꯌꯦꯟꯒꯤ
ꯊꯝꯅ ꯑꯣ ꯑꯗꯣ ꯁꯤꯁꯇꯔ ꯗꯨ ꯑꯣꯏꯔꯗꯤꯅꯦ ꯁꯤꯠ ꯑ ꯁꯤꯠ ꯑ ꯁꯤꯠ ꯍꯥꯏꯁꯦꯔꯥ ꯁꯕꯖꯦꯛ ꯑꯃꯗ ꯗꯤꯄꯥꯔꯠꯃꯦꯟ ꯑꯃꯗ ꯀꯌꯥ ꯀꯌꯥ ꯂꯩꯕ ꯌꯥꯒꯦ ꯃꯣꯏꯒꯤꯁꯦ
ꯎꯝ ꯗꯤꯄꯥꯠꯃꯦꯟ ꯗꯤꯄꯥꯠꯃꯦꯟꯒꯤ ꯃꯇꯨꯡ ꯏꯟꯅꯅꯦ ꯑꯣꯖꯥ ꯑꯍꯥꯡꯕꯗꯣ ꯑꯣꯖꯥ ꯑꯃꯒꯤ ꯃꯈꯥꯗ ꯏꯁꯀꯣꯂꯥꯔ ꯑꯍꯨꯝ ꯃꯔꯤꯗꯤ ꯂꯩꯕ ꯌꯥꯏꯑꯦꯕꯀꯣ ꯑꯗꯣ ꯑꯣꯖꯥꯗꯨꯅ ꯑꯩ ꯏꯁꯀꯣꯂꯔ ꯂꯧꯒꯦ ꯍꯥꯏꯇꯥꯔꯒꯗꯤ ꯑꯗꯨꯝ ꯇ ꯃꯤꯗꯣ ꯀꯧꯗꯣꯏꯅꯦꯕ ꯑꯣꯖꯥꯗꯨꯅ ꯑꯩ ꯏꯁꯀꯣꯂꯔ ꯑꯝꯇ ꯂꯧꯖꯔꯔꯣꯏ ꯑꯩ ꯃꯈꯥꯗ ꯍꯥꯡꯗ꯭ꯔꯦ ꯍꯥꯏꯔꯗꯤꯅꯦ ꯃꯤ ꯌꯥꯝ ꯂꯧꯔꯣꯏꯗꯣꯏꯕ ꯑꯗꯨꯃꯥꯏꯅ ꯑꯣꯖꯥꯗꯣ ꯑꯍꯥꯡꯕ ꯃꯌꯥꯝ ꯂꯩꯔꯒꯅ ꯁꯤꯠ ꯃꯌꯥꯝ ꯑꯃ ꯂꯩꯔꯦ ꯏꯁꯀꯣꯂꯔ ꯃꯌꯥꯝ ꯂꯧꯗꯣꯏꯕ ꯑꯗꯨ ꯑꯣꯖꯥ ꯑꯍꯥꯡꯕꯗꯨ ꯂꯩꯇ꯭ꯔꯗꯤ ꯂꯧꯔꯣꯏꯗꯣꯏꯅꯦꯕ
ꯎꯝ ꯑꯗꯨ ꯑꯣꯏꯔꯗꯤ ꯁꯤꯒꯤꯁꯦ ꯅꯍꯩꯕꯨꯛ ꯊꯥ ꯊꯥꯒꯤ ꯁ꯭ꯇꯥꯏꯄꯦꯟ ꯈꯔꯗꯤ ꯐꯪꯉꯤꯗꯅ ꯀꯣ ꯅꯨꯄꯤꯑꯦꯁꯤ ꯇꯧꯔꯗꯤ ꯑꯗꯣ ꯑꯦꯝ ꯕꯤ ꯌꯦꯝꯒꯤꯒ ꯗꯤ ꯑꯦꯝꯒꯤꯒ ꯈꯦꯠꯅꯕ꯭ꯔꯥ ꯅꯠꯇ꯭ꯔꯒ ꯑꯗꯨꯝ ꯆꯞ ꯃꯥꯟꯅꯕ꯭ꯔꯥ ꯃꯣꯏ ꯅꯦꯠ ꯂꯣꯏꯕꯁꯤꯡꯒꯤ
ꯑꯦꯝ ꯌꯨꯒꯤ ꯏꯁꯇꯥꯏꯄꯦꯟꯖꯦ ꯄꯤ ꯑꯩꯆ ꯗꯤꯕꯨ ꯇꯧꯔꯗꯤ ꯂꯤꯁꯤꯡꯅꯤꯞ ꯄꯥꯟ ꯐꯪꯗꯣꯏꯅꯦꯕ ꯊꯥ ꯈꯨꯗꯤꯡꯒꯤ ꯑꯗꯨꯒ ꯗꯤ ꯑꯦꯝꯒꯤꯖꯦ ꯍꯥꯟꯅ ꯃꯃꯥꯡꯗ ꯑꯃꯠꯇ ꯐꯪꯉꯝꯗꯦꯕ ꯍꯟꯗꯛꯇꯒꯤ ꯐꯪꯅꯕꯅ ꯌꯥꯝ ꯀꯟꯅ ꯆꯦꯟꯅꯔꯤꯕ ꯃꯌꯥꯝꯖꯦ
ꯑꯣ
ꯐꯪꯗꯣꯔꯦꯕ ꯑꯩꯈꯣꯏꯒꯤꯖꯨ ꯊꯥ ꯑꯃꯒꯤ ꯂꯤꯁꯤꯡ ꯅꯤꯄꯥꯟ ꯅꯤꯄꯥꯟ
ꯑꯣ ꯑꯁ ꯈꯤꯇꯪ ꯐꯪꯒꯅꯤꯗ ꯑꯗꯨ ꯑꯣꯏꯔꯆꯨ ꯃꯌꯥꯝ ꯐꯪꯅꯔꯗꯤ
ꯉꯥꯏꯔꯤ ꯀꯟꯅ
ꯑꯗꯣ ꯑꯁꯤꯒꯨꯝꯕ ꯁꯤꯁꯤꯗ ꯑꯗꯨꯝ ꯆꯍꯤ ꯀꯌꯥꯗꯤ ꯆꯪꯕ ꯌꯥꯒꯦ ꯍꯥꯏꯕꯗꯤ ꯏꯁꯀꯣꯂꯔ ꯑꯃꯅ ꯎꯝ ꯏꯁꯀꯣꯂꯔ ꯑꯃꯅ ꯆꯪꯉꯕꯗ
ꯃꯠ ꯃꯁꯥ ꯃꯁꯥꯏ ꯃꯈꯥ ꯄꯣꯜꯂꯦꯕꯀꯣ ꯌꯥꯝꯗ꯭ꯔꯕꯗ ꯆꯍꯤ ꯑꯍꯨꯝ ꯆꯪꯒꯗꯕ
ꯎꯝ
ꯑꯗꯨꯒ ꯇꯝ ꯏꯁꯀꯣꯂꯔꯗꯨꯅ ꯃ ꯈꯔ
ꯑꯗꯨꯒ
ꯔꯤꯁꯥꯔꯁꯇꯣ ꯃꯈꯥ ꯆꯠꯊꯕ ꯉꯝꯗ ꯇꯥꯔꯗꯤ ꯑꯗꯨꯝ ꯆꯍꯤ ꯇꯔꯥꯃꯨꯛ ꯆꯪꯕ ꯃꯤꯁꯨ ꯂꯩꯌꯦꯕ
ꯋꯥ ꯇꯔꯥ ꯌꯥꯝꯃꯦꯀꯣ
ꯍꯣꯏ ꯔꯤꯁꯥꯔꯁꯇꯣ ꯆꯪꯖꯜꯂꯨꯔꯒ ꯂꯝꯒꯥꯡꯗ ꯗꯨꯝ ꯁꯦꯜ ꯇꯥꯜꯂꯒ ꯑꯇꯣꯞꯄꯗ ꯆꯠꯂꯒ ꯂꯩꯊꯣꯛꯑꯗꯤ ꯑꯗꯨꯝ ꯂꯣꯏꯁꯟꯕ ꯉꯝꯗꯦꯗꯅ
ꯎꯝ ꯑꯗꯨꯝ ꯁꯦꯜ ꯁꯦꯜ ꯇꯥꯟꯕ ꯌꯥꯕꯒꯤ ꯂꯝꯕꯤꯁꯨ ꯂꯩꯕꯒꯤꯔꯣ ꯍꯥꯏꯕꯗꯤ ꯑꯗꯨꯝ ꯄ꯭ꯔꯣꯖꯦꯛꯀꯨꯝꯕ ꯄꯥꯏꯔꯒ
ꯁꯦꯜ ꯇꯥꯟꯕ ꯍꯥꯏꯗꯤ ꯑꯇꯣꯞꯄ ꯊꯕꯛꯀꯨꯝꯕ ꯑꯗꯨꯝ ꯆꯪꯖꯟꯕ ꯌꯥꯏꯗꯅ
ꯑꯣ ꯁ꯭ꯀꯨꯜꯒꯤ ꯑꯣꯖꯥꯕꯨ ꯑꯣꯏꯔꯣ ꯎꯝ
ꯑꯗꯩ ꯀꯣꯆꯤꯡꯒꯤ ꯇꯧꯅꯕꯋꯣ ꯌꯥꯝ ꯇꯧꯅꯕꯅꯦꯕ
ꯎꯝ ꯎꯞꯁ ꯋꯥꯗꯤ ꯋꯥꯔꯝꯅꯤꯀꯣ ꯁꯤꯁꯦ ꯍꯥꯏꯗꯤ ꯑꯗꯨꯝ ꯂꯥꯏꯔꯤꯛ ꯄꯥꯔꯒ ꯇꯧꯕꯅꯤꯅ
ꯋꯥꯕꯕꯨ ꯄꯤ ꯍꯩꯆ ꯗꯤꯒꯤ